ꯍꯜꯂꯣ ꯍꯜꯂꯣ ꯇꯥꯏ ꯇꯥꯏ ꯍꯜꯂꯣ ꯇꯥꯏꯌꯦ ꯇꯥꯏꯌꯦ
ꯆꯥꯛ ꯂꯥꯝꯃꯤꯍꯦ ꯍꯧꯖꯤꯛꯇꯤ
ꯍꫭꯏ ꯆꯥꯛ ꯍꯣꯏ ꯑꯁ ꯆꯥꯛꯂꯥꯝꯃꯤ ꯍꯣꯏ
ꯑꯩꯈꯣꯏ ꯑꯁ ꯑꯥ
ꯍꯟꯗꯛ ꯋꯥꯔꯜ ꯀꯞ ꯂꯩꯕꯅꯤꯅꯦ ꯑꯁ ꯇꯨꯝꯕ ꯇꯥꯏꯃꯤꯡꯁꯨ ꯂꯣꯏ ꯍꯣꯡꯅꯛꯈꯔꯤꯅꯦ
ꯑꯥ ꯈꯣꯏꯁꯨꯅꯦ ꯉꯔꯥꯡ ꯀꯩꯅꯣ ꯄꯨꯡ ꯃꯔꯤꯗ ꯇꯨꯝꯃꯦ ꯑꯩꯗꯤ ꯑꯁ ꯇꯨꯝꯗ꯭ꯔꯦ
ꯉꯁꯤꯁꯨ ꯇꯨꯝꯗ꯭ꯔꯦ
ꯑꯣ
ꯉꯥꯏꯍꯥꯛꯇꯤ ꯇꯨꯝꯕ ꯌꯥꯏꯅ ꯆꯥꯛ ꯆꯥꯕ ꯂꯣꯏꯔꯒ
ꯍꯛꯆꯥꯡꯅꯤ ꯌꯥꯝ ꯍꯛꯆꯥꯡꯅꯤ ꯌꯥꯔꯣꯏ
ꯅꯪ ꯀꯅꯥ ꯅꯊꯟꯗ ꯂꯩꯕꯅꯦ
ꯅꯠꯇꯦ ꯏꯊꯟꯗ ꯅꯠꯇꯦ ꯑꯩꯗꯤ ꯑꯩ ꯏꯌꯥꯝꯕ ꯏꯌꯥꯝꯕ ꯑꯗꯨꯒ ꯏꯃꯥꯟꯅꯕ ꯏꯃꯥꯟꯅꯕ ꯑꯃ ꯃꫭꯏ ꯑꯍꯨꯝ ꯂꯩ ꯑꯗꯨꯝ ꯑꯩ ꯃꯈꯣꯟ ꯁꯦꯡꯅ ꯇꯥ ꯀꯩ ꯃꯈꫭꯟ ꯑꯩꯒꯤ ꯃꯈꫭꯟ ꯁꯦꯡꯅ ꯇꯥꯕ꯭ꯔꯥ ꯑꯣ ꯀꯩ ꯍꯥꯏꯕ ꯅꯪ ꯍꯧꯖꯤꯛ ꯍꯥꯏ
ꯅꯤꯌꯥꯝꯕ ꯑꯩꯈꯣꯏꯁꯨ ꯅꯪꯒ ꯊꯕꯛ ꯇꯧꯃꯤꯟꯅꯕꯅꯤ
ꯑ ꯑꯩꯈꯣꯏ ꯑꯗꯨꯝ ꯇꯧꯅꯦ ꯑꯁꯦꯡꯕ ꯏꯌꯥꯝꯕ ꯅꯠꯇꯦ ꯑ ꯀꯥꯖꯤꯟꯅꯦ ꯎꯝ ꯍꯤꯏ ꯍꯥꯏ
ꯍꯧꯖꯤꯛ ꯃꯇꯝꯗ ꯇꯧꯒꯗꯧꯔꯤꯁꯤ ꯁꯦꯂꯔꯤ ꯆꯥꯕꯅꯤꯅ ꯈꯤꯇꯪꯗꯤ ꯅꯨꯡꯉꯥꯏꯔꯝꯃꯦꯗ ꯅꯣꯏꯗꯤ
ꯔꯥꯏꯁ ꯀꯔꯤ ꯌꯥꯗ꯭ꯔꯤ ꯑꯩꯈꯣꯏꯒꯤ ꯊꯕꯛ
ꯅꫭꯏ ꯔꯦꯟ
ꯅꯪ ꯑꯥ
ꯑ ꯔꯦꯟ ꯐꯤꯗꯤ ꯀꯌꯥ ꯍꯥꯏꯅ
ꯑꯩꯈꯣꯏ ꯇꯥꯕ꯭ꯔꯣ
ꯍꯣꯏ ꯍꯣꯏ ꯇꯥꯏꯌꯦ
ꯑꯥ ꯈꯣꯏꯗꯤ ꯑꯗꯨꯝ ꯐꯥꯁ ꯐꯨꯗ ꯐꯥꯁ ꯐꯨꯗ ꯑꯗꯨꯝ ꯂꯩꯕꯅꯦ ꯑꯩꯈꯣꯏꯗꯤ
ꯑꯣ
ꯐ꯭ꯔꯤ ꯈꫭꯏꯗꯤ ꯑꯗꯨꯝ ꯑꯗꯨꯝ ꯐꯝꯕꯅꯦꯕ ꯍꫭꯏꯗꯤ ꯂꯩꯕꯅꯤ ꯑꯗꯨꯝ ꯂꯣꯏꯅꯃꯛ ꯐ꯭ꯔꯤꯅꯦ ꯆꯥꯛ ꯁꯨ ꯂꯩꯕ ꯃꯐꯝꯁꯨ ꯏꯁꯤꯡꯁꯨ ꯐ꯭ꯔꯤꯅꯦ
ꯌꯥꯝ ꯅꯨꯡꯉꯥꯏꯌꯦꯅ ꯑꯗꯨꯗꯤ
ꯅꯪꯗꯤ ꯒꯦꯝꯗꯤ ꯁꯅꯥꯕ꯭ꯔꯥ
ꯍꯣꯏ ꯍꯅꯗꯤ ꯁꯨꯅꯔꯝꯃꯤ ꯍꯣꯏ ꯃꯔꯛ ꯃꯔꯛꯇ ꯁꯔꯤ ꯄꯕꯖꯤꯗ ꯍꯧꯖꯤꯛꯇꯤ ꯇꯣꯏꯅꯗꯤ ꯁ ꯅꯥꯗ꯭ꯔꯦꯗꯤꯦꯝꯁꯨ ꯐꯤꯠ ꯂꯩꯔꯛꯇ꯭ꯔꯦꯅ ꯐꯤꯠ ꯌꯥꯎꯔ
ꯑꯥ
ꯍꯥꯟꯅꯗꯤ ꯌꯥꯝ ꯁꯅꯥꯔꯝꯅꯦ ꯂꯣꯛꯗꯥꯎꯟ ꯃꯇꯝꯗꯒꯨꯝꯕꯗꯒ ꯂꫭꯛ ꯑꯩ ꯂꫭꯛ ꯂꫭꯛꯗꯥꯎꯟ ꯃꯇꯝꯗ ꯑꯥ ꯑꯗꯨ ꯃꯇꯝꯗ ꯑꯩ ꯀ꯭ꯂꯥꯁ ꯑꯩꯠ ꯀꯨꯝꯕ ꯀꯥꯕꯅꯦꯕ ꯑꯗꯨ ꯃꯇꯝꯗ
ꯑꯝ
ꯀ꯭ꯂꯥꯁ ꯑꯦꯠ ꯀꯥꯔꯦ ꯑꯗꯨ ꯃꯇꯝꯗ ꯑꯩꯁꯦ ꯐꯣꯟꯁꯦ ꯄꯥꯏꯗ꯭ꯔꯤꯕ ꯑꯗꯨ ꯃꯇꯝꯗ ꯑꯗꯨꯗꯒꯤꯗꯤ ꯏꯃꯥꯗ ꯐꯣꯟ ꯂꯩꯕꯤꯗ꯭ꯔꯗꯤ ꯌꯥꯔꯣꯏ ꯍꯥꯏꯔꯦ ꯀꯞꯔꯒ ꯅꯤꯕꯅꯤꯍ
ꯑꯗꯨꯗꯒꯤ ꯐꯣꯟꯁꯦ ꯂꯩ ꯂꯩꯔꯛꯑꯦ ꯂꯩꯕꯤꯕꯗꯒꯤ ꯒꯦꯝ ꯁꯥꯟꯅꯔꯦ ꯒꯦꯝ ꯁꯅꯔꯒ ꯍꯧꯖꯤꯛꯇꯤ
ꯀꯣ ꯅꯣꯏ ꯅꯪꯒꯤ ꯐꯦꯃꯤꯂꯤꯁꯦ
ꯄꯥꯏꯗꯦꯗ ꯄꯥꯏꯗꯕꯤꯒꯤꯅꯦ ꯇꯧꯔꯤꯁꯦ ꯑꯗꯨ ꯂꯣꯛꯗꯥꯎꯟ ꯃꯇꯝꯗꯒꯤꯅꯦ ꯑꯩ ꯃꯤꯛ ꯁꯣꯛꯔꯤꯗꯣ ꯒꯦꯝꯗꯣ ꯍꯣꯜꯗꯦ ꯁꯅꯔꯦꯍ ꯍꯣꯜꯗꯦ ꯁꯥꯅꯥꯔꯦ ꯅꯨꯡꯗꯥꯡꯗꯁꯨ ꯍꯣꯜꯗꯦ ꯑꯗꯨꯝ ꯁꯥꯅꯥꯔꯦ ꯇꯨꯝꯕꯁꯤꯅ ꯄꯨꯡ ꯑꯅꯤ ꯑꯍꯨꯝ ꯈꯛꯇꯪ ꯇꯨꯝꯕ ꯑꯗꯨ ꯂꯣꯏꯔꯒ ꯑꯃꯨꯛ ꯊꯕꯛ ꯆꯠꯄ ꯑꯁ ꯌꯥꯝ ꯋꯥꯕꯅꯦꯅ ꯂꫭꯛ ꯗꯥꯎꯟ ꯃꯇꯝ ꯑꯗꯨ ꯑꯣꯏꯔꯁꯨ ꯅꯨꯡꯁꯨ ꯅꯨꯡꯉꯥꯏꯕ
ꯎꯝ
ꯑꯦꯛꯖꯥꯝꯁꯨ ꯊꯥꯗꯔꯦ ꯑꯗꯨꯗ ꯂꯥꯏꯔꯤꯛꯁꯨ ꯄꯥꯗꯔꯦ ꯑꯁ ꯌꯥꯝ ꯅꯨꯡꯉꯥꯏꯔꯝꯅꯦ ꯂꯣꯛꯗꯥꯎꯟ ꯃꯇꯝꯗ ꯌꯥꯝ ꯅꯨꯡꯁꯤꯕꯅꯦ
ꯍꯧꯖꯤꯛꯗꯤ ꯁꯅꯥꯗ꯭ꯔꯦ
ꯍꯧꯖꯤꯛꯁꯨ ꯃꯔꯛ ꯃꯔꯛꯇꯤ ꯁꯥꯅꯥꯏ ꯑꯗꯨ ꯑꯣꯏꯔꯁꯨ ꯑꯗꯨ ꯃꯇꯝꯗꯒꯨꯝꯅꯗꯤ ꯁꯅꯥꯗ꯭ꯔꯦꯗ ꯕꯤꯠꯁꯨ ꯌꯥꯎꯔꯛꯇ꯭ꯔꯦꯕ
ꯑꯩ ꯑꯩꯗꯤ ꯍꯧꯖꯤꯛ ꯍꯧꯖꯤꯛ ꯑꯗꯨꯝ ꯁꯅꯥꯥꯏ ꯒꯦꯝꯁꯅꯦ ꯐ꯭ꯔꯤ ꯑꯦ ꯃꯣꯕꯥꯏꯜꯂꯤꯖꯦꯟ ꯈꯛꯇꯅꯦ ꯄꯞꯖꯤ ꯁꯅꯥꯔꯗꯤ ꯑꯩ ꯑꯁ ꯁꯤꯒꯅꯤ ꯑꯩꯒꯤ ꯀꯣꯛꯁꯦ ꯑꯁ ꯌꯥꯗ꯭ꯔꯦ
ꯀꯣꯛ ꯆꯤꯛꯑ ꯑꯩꯒꯤ ꯄꯨꯛꯖꯤ ꯁꯥꯅꯥꯔ ꯀꯥꯟꯗ
ꯑꯣ ꯑꯩꯅꯗꯤ ꯑꯦꯝ ꯑꯦꯜꯗ ꯕꯤꯠ ꯌꯥꯎꯗꯕ
ꯎꯝ
ꯁꯥꯟꯅꯕꯁꯨ ꯍꯩꯇꯕ ꯄꯞꯖꯤꯅ ꯈꯤꯇꯪ ꯄꯞꯖꯤꯁꯨ ꯁꯥꯟꯅꯕꯁꯨ ꯍꯩꯇꯦ ꯑꯗꯨ ꯑꯣꯏꯔꯁꯨ ꯄꯕꯖꯤꯕꯨꯗꯤ ꯈꯔ ꯍꯩꯕ ꯌꯥꯝꯅꯗꯤ ꯍꯩꯕꯃꯤ ꯅꯠꯇꯦꯗ ꯑꯗꯣ
ꯑꯥ
ꯐꯣꯟꯖꯦ ꯌꯥꯗꯕꯒꯤ ꯄꯕꯤꯖꯤ ꯁꯦꯁꯨ ꯁꯣꯅꯥꯕꯁꯨ ꯅꯨꯡꯉꯥꯏꯇꯕ ꯑꯗꯨꯒ ꯕꯤꯠꯁꯨ ꯌꯥꯎꯗꯕ
ꯎꯝ
ꯃꯇꯝꯁꯨ ꯌꯥꯝ ꯃꯥꯡꯍꯂꯕ ꯄꯕꯖꯤꯒꯨꯝꯕ ꯁꯅꯥꯕꯁꯦ
ꯑꯣ
ꯒꯦꯝ ꯁꯅꯧꯋꯣ ꯍꯥꯏꯕꯅꯤ
ꯑꯥꯏ ꯅꯪꯒꯤ ꯅꯪꯗꯤ ꯏꯃꯥꯟꯅꯕꯤ ꯏꯃꯥꯟꯅꯕ ꯀꯌꯥ ꯂꯩꯔꯦ ꯀꯌꯥ ꯂꯩꯕ꯭ꯔꯥ
ꯏꯃꯥꯟꯅꯕꯗꯤ ꯌꯥꯝꯃꯦ ꯑꯗꯣ ꯏꯃꯥꯟꯅꯕꯤꯗꯤ ꯂꯩꯇꯦꯗ ꯑꯩꯗꯤ ꯅꯨꯄꯤ ꯍꯥꯏꯕꯁꯦ ꯑꯩꯗꯤ ꯄꯨꯟꯗꯦꯕ
ꯑꯣ ꯑꯣ ꯑꯩꯗꯤ ꯑꯩꯒꯤ ꯏꯌꯥꯝꯕ ꯑꯃ ꯑꯗꯨꯒ ꯑꯩ ꯑꯩꯒꯤ ꯃꯊꯛ ꯃꯈꯥꯗꯗꯤ ꯑꯍꯨꯝ ꯃꯔꯤ ꯂꯩ
ꯎꯝ ꯎꯝ ꯅꯨꯄꯤ ꯄꯨꯟꯕ ꯍꯥꯏ ꯑꯃꯁꯨ ꯌꯥꯝꯅꯗꯤ ꯑꯩꯈꯣꯏꯒꯤꯁꯦ ꯌꯥꯝꯅ ꯐꯥꯕꯅꯦ ꯑꯗꯨ ꯑꯣꯏꯔꯁꯨ ꯑꯩꯈꯣꯏꯅ ꯅꯨꯄꯤ ꯄꯨꯟꯕ ꯍꯩꯇꯕ ꯍꯥꯏꯕ ꯇꯥꯔꯦ
ꯑꯩꯈꯣꯏꯗꯤ ꯅꯨꯄꯤ ꯑꯃ ꯈꯛꯇꯅꯤ ꯅꯨꯄꯥ ꯃꯉꯥ ꯅꯨꯄꯤ ꯑꯃ
ꯑꯩꯈꯣꯏꯅ ꯅꯨꯄꯤ ꯑꯅꯤ ꯅꯨꯄꯥ ꯑꯃꯈꯇꯪ ꯏꯇꯣꯝꯇ ꯇꯥꯕ
ꯑꯣ
ꯅꯪꯅ ꯈꯣꯏꯗꯤ ꯑꯍꯟꯔꯣ
ꯅꯠꯇꯦ ꯁꯦꯀꯦꯟꯅꯦ
ꯑꯣ ꯅꯤꯌꯝꯕꯗꯤ ꯀꯩ ꯊꯕꯛ ꯇꯧꯒꯦ
ꯍꯩꯁ ꯊꯕꯛ ꯇꯧꯕꯗꯦꯗ ꯀꯣꯂꯦꯖ ꯑꯗꯨꯝ ꯆꯠꯄꯅꯦ ꯃꯥꯁꯨ ꯃꯥꯁꯨ ꯀꯣꯂꯦꯁ ꯑꯩꯁꯨ ꯀꯣꯂꯦꯖ ꯑꯩꯒꯤ ꯃꯈꯥꯗ ꯂꯩꯕ ꯑꯃꯁꯨ ꯀꯣꯂꯦꯖ
ꯑꯣ
ꯑꯥ ꯌꯨꯝꯗ ꯌꯨꯝꯗ ꯂꯩꯕ ꯀꯥꯟꯗꯤ ꯑꯁ ꯂꯥꯎ ꯆꯂꯒ ꯌꯥꯝ ꯋꯥꯏꯌꯦ
ꯍꯣꯏ ꯌꯨꯝꯗꯗꯤ ꯍꯣꯏꯅꯣꯏ ꯇꯧꯋꯦ ꯈꯨꯟꯗꯗꯤꯀꯣ
ꯎꯝ
ꯎꯝ ꯑꯗꯨ ꯑꯣꯏꯔꯁꯨ ꯈꯨꯟꯗꯅ ꯑꯩꯗꯤ ꯈꯨꯟꯗꯅ ꯄꯥꯝꯃꯦ ꯈꯨꯟꯗꯅ ꯅꯨꯡꯉꯥꯏ ꯂꯩ ꯍꯥꯏꯕꯗꯤ ꯏꯃꯥ ꯏꯄꯥꯁꯨ ꯑꯗꯨꯝ ꯎꯔꯦ ꯑꯗꯨꯒ ꯏꯃꯥꯟꯅꯕꯁꯤꯡꯁꯨ ꯑꯗꯨꯝ ꯂꯩꯔꯦ ꯑꯗꯨꯒ ꯑꯗꯨ ꯑꯣꯏꯔꯁꯨ ꯌꯨꯝ ꯈꯨꯟꯗ ꯂꯩꯃꯟ꯭ꯔꯁꯨ ꯅꯨꯡꯉꯥꯏꯇꯦꯗ ꯍꯥꯏꯕꯗꯤ ꯁꯨꯝ ꯃꯄꯥꯟꯂꯣꯝꯗ ꯆꯠꯂꯒ ꯑꯃꯨꯛ ꯂꯥꯛꯄ ꯑꯗꯨꯅ
ꯅꯪ ꯅꯪꯒꯤ ꯍꯣꯁꯇꯦꯜꯗ ꯐꯨꯠꯕꯣꯜ ꯑꯗꯨꯝ ꯁꯥꯟꯅꯕ꯭ꯔꯥ
ꯑꯥ ꯁꯥꯟ ꯁꯥꯟꯅꯩ ꯃꯔꯛ ꯃꯛꯇꯥꯗꯤ ꯑꯗꯣ ꯏꯃꯥꯟꯅꯕꯁꯤꯡꯗꯤ ꯑꯗꯨꯝ ꯁꯟꯅꯥꯏ ꯑꯗꯨ ꯑꯩꯅ ꯇꯣꯏꯅ ꯁꯟꯅꯥꯗꯕꯒꯤ
ꯅꯪ ꯅꯪꯖꯦ ꯀꯩꯅꯣ ꯂꯥꯔꯤꯛ ꯌꯥꯝ ꯊꯑꯣꯏꯅ ꯍꯣꯅꯕ ꯃꯥꯜꯂꯤꯀꯣ ꯃꯤꯗꯤ
ꯑꯁ ꯍꯣꯠꯅꯗꯦꯍꯦ
ꯗꯔꯤꯛ ꯌꯥꯝ ꯍꯩꯕ ꯃꯥꯜꯂꯦ ꯑꯁ ꯀꯤꯔꯦ ꯑꯗꯨ ꯑꯗꯨꯃꯥꯏꯅ ꯇꯧꯔꯒ
ꯍꯩꯇꯦ ꯍꯥꯏꯔꯁꯨ ꯅꯪꯅ
ꯍꯩꯁ ꯑꯩꯈꯣꯏ ꯑꯩꯈꯣꯏꯗꯤ ꯌꯥꯗ꯭ꯔꯦ ꯂꯥꯏꯔꯤꯛꯁꯨ ꯄꯥꯔꯦ ꯀꯔꯤꯁꯨ ꯇꯧꯕ ꯍꯩꯗꯦ ꯍꯩꯇꯦ
ꯆꯞ ꯃꯥꯟꯅꯩꯌꯦ ꯆꯞ ꯃꯥꯟꯅꯩꯌꯦ
ꯎꯝ ꯅꯪꯗꯤ ꯏꯅꯤꯃꯦ ꯃꯣꯏ ꯏꯅꯤꯃꯦ ꯌꯦꯡꯕ꯭ꯔꯥ ꯅꯪꯗꯤ
ꯌꯦꯡꯗꯦꯗ ꯑꯩꯗꯤ ꯑꯦꯅꯤꯃꯦꯒꯨꯝ ꯕꯤꯠ ꯌꯥꯎꯗꯦꯅ ꯑꯩꯅ ꯌꯦꯡꯕꯁꯦ ꯀ꯭ꯔꯥꯏꯝ ꯇ꯭ꯔꯥꯏ ꯃꯨꯚꯤꯒꯨꯝꯕ
ꯑꯣ ꯑꯦꯛꯁꯟ ꯑꯦꯛꯁꯟ ꯃꯨꯚꯤꯒꯤꯔꯥ
ꯑꯦꯛꯁꯟ ꯃꯨꯚꯤꯁꯨ ꯅꯠꯇꯕ ꯑꯗꯨꯝ ꯀ꯭ꯔꯥꯏꯝꯒꯤ ꯍꯨꯔꯥꯜꯂꯒ ꯆꯠꯄ ꯑꯗꯨꯒ ꯈꯣꯠꯄ ꯇꯧꯕ ꯑꯗꯨꯒ ꯐꯦꯃꯤꯂꯤ ꯄ꯭ꯔꯣꯕ꯭ꯂꯦꯝ ꯄ꯭ꯔꯣꯕ꯭ꯂꯦꯝꯒꯤ ꯃꯇꯥꯡꯒꯨꯝꯕ ꯑꯗꯨꯒꯨꯝꯕ ꯑꯌꯥꯝꯕ ꯑꯩ ꯌꯦꯡꯉ ꯑꯦꯅꯤꯃꯦꯒꯨꯝꯕ ꯂ ꯏꯁꯇꯣꯔꯤꯒꯨꯝꯕ ꯑꯦꯛꯁꯟꯒꯤꯁꯨ ꯌꯥꯝ ꯄꯥꯝꯃꯦꯦꯅ
ꯑꯣ ꯃꯁꯥ ꯃꯁꯥꯒꯤꯩ ꯇꯥꯏꯞ ꯂꯩꯕꯅꯦ ꯑꯗꯨꯁꯨ ꯎꯝ
ꯑꯩꯒꯤ ꯑꯗꯨꯒꯨꯝꯕ ꯇꯥꯏꯞꯇꯣ ꯄꯥꯝꯃꯦꯕ ꯍꯥꯏꯕꯗꯤ ꯍꯨꯔꯥꯟꯅꯤꯡꯉꯥꯏꯗꯤ ꯅꯠꯇꯦꯀꯣ ꯑꯗꯨ ꯍꯨꯔꯜꯂꯒ ꯃꯣꯏꯅ ꯑꯗꯨꯝ ꯀꯣꯛ ꯀꯣꯛ ꯁ ꯅꯥꯕꯗꯣ
ꯑꯥ
ꯃꯣꯏꯅ ꯀꯣꯛ ꯁꯅ ꯍꯥꯏꯔꯒ ꯑꯗꯨꯝ
ꯃꯁꯥ ꯃꯥꯡ
ꯑ ꯍꯣꯏ ꯍꯣꯏ ꯃꯥꯇꯔ ꯃꯥꯏ ꯔꯃꯥꯏ ꯌꯦꯏ ꯇꯥꯏꯞꯒꯨꯝꯕ ꯃꯨ
ꯎꯝ
ꯑꯗꯨꯝ ꯈꯟꯊꯕ ꯍꯥꯏꯕ ꯇꯥꯔꯦ ꯑꯗꯨ ꯑꯩ ꯑꯩꯁꯨ ꯈꯟꯊꯗꯦꯀꯣ ꯑꯩꯗꯤ ꯑꯗꯨ ꯑꯣꯏꯔꯁꯨ ꯑꯗꯨꯒꯨꯝꯕ ꯃꯨꯕꯤꯗ ꯑꯗꯨꯝ ꯌꯦꯡꯕ ꯅꯨꯡꯉꯥꯏ ꯁꯦꯔꯤꯁꯀꯨꯝꯕꯒꯤ
ꯑ ꯅꯣꯏꯗꯤ ꯄꯨꯡ ꯀꯌꯥꯗ ꯀꯌꯥꯗ ꯇꯨꯝ꯭ꯔꯥ
ꯑꯁ ꯇꯨꯝꯕ ꯃꯇꯝꯒꯤꯗꯤ ꯑꯗꯨꯝ ꯇꯝꯕ ꯉꯝꯗꯦꯗ ꯑꯗꯨꯝ ꯉꯟꯅ ꯇꯨꯝꯅꯤꯡꯕ ꯀꯥꯟꯗ ꯑꯗꯨꯝ ꯇꯨꯝꯃꯦ ꯑꯗꯨ ꯑꯌꯥꯝꯕꯗꯤ ꯄꯨꯡ ꯑꯦꯂꯚꯦꯟꯒꯨꯝꯕ ꯇꯨꯋꯦꯜꯕꯒꯨꯝꯕꯅ ꯑꯗꯨꯝ ꯇꯨꯝꯃꯤ ꯉꯟꯅꯗꯤ ꯇꯨꯝꯕ ꯉꯝꯗ꯭ꯔꯦ ꯅꯥꯏꯟ ꯇꯦꯟ ꯉ ꯌꯥꯝ ꯉ ꯉꯟꯈ꯭ꯔꯦ ꯑꯣꯏꯒꯤꯗꯤ
ꯑꯣ
ꯍꯥꯥ ꯅꯧ
ꯇꯞ
ꯅ ꯍꯍꯣꯏ ꯍꯣꯏ ꯇꯥꯔꯦ ꯅꯪ ꯃꯈꯣꯟꯗꯣ ꯅꯦꯠꯋꯥꯛ ꯅꯨꯡꯉꯥꯏ ꯍꯣꯏ ꯍꯣꯏ ꯇꯥꯏ ꯇꯥꯏ
ꯅꯣꯏ ꯍꯧꯒꯠꯄꯗꯣ ꯄꯨꯡ ꯀꯌꯥꯗ ꯍꯧꯒꯠꯄ ꯍꯥꯏꯕ
ꯍꯧꯒꯠꯄꯁꯤꯗꯤ ꯑꯩꯈꯣꯏ ꯀꯣꯂꯦꯖ ꯆꯠꯁꯦ ꯄꯨꯡ ꯑꯩꯠꯇꯒꯤ ꯆꯠꯂꯦꯕ ꯕꯥꯁꯁꯦ ꯕꯥꯁꯅ ꯆꯠꯄꯅꯦ ꯕꯥꯁ ꯂꯥꯛꯄꯁꯦ ꯄꯨꯡ ꯏꯠꯇ ꯑꯩꯈꯣꯏ ꯍꯣꯁꯇꯦꯜꯗ ꯂꯥꯛꯑꯦꯕ ꯑꯗꯨ ꯑꯣꯏꯔꯗꯤ ꯄꯨꯡ ꯁꯕꯦꯟ ꯂꯣꯝ ꯑꯃꯗ ꯍꯧꯒꯠꯄꯁꯨ ꯌꯥꯎꯋꯦ ꯁꯚꯦꯟ ꯊꯥꯔꯇꯤꯗ ꯑꯗꯨꯝ ꯗꯥꯏꯔꯦꯛ ꯋꯥꯁꯞ ꯇꯧꯔꯒ ꯍꯧꯒꯠꯂꯒ ꯗꯥꯏꯔꯦꯛ ꯋꯥꯁꯞ ꯇꯧꯔꯅꯤ ꯑꯗꯨ ꯆꯠꯂꯅꯤ ꯆꯥꯛ ꯆꯥꯗꯕꯤ ꯕ꯭ꯔꯦꯛꯐꯥꯁ ꯆꯥꯔꯅꯤ ꯑꯗꯨꯒ ꯄꯨꯡ ꯕꯥꯔꯣ ꯑꯗꯨꯋꯥꯏꯗ ꯍꯜꯂꯛꯀꯅꯤ ꯍꯣꯁꯇꯦꯜꯗ
ꯑꯥ
ꯑꯗꯨꯗ ꯑꯃꯨꯛ ꯆꯥꯛ ꯆꯥꯔꯅꯤ ꯆꯥꯛ ꯆꯥꯔꯒ ꯄꯨꯡ ꯐꯥꯏꯚ ꯁꯤꯛꯁꯇ ꯑꯗꯨꯝꯨꯛ ꯍꯜꯂꯛꯀꯅꯤ ꯀ꯭ꯂꯥꯁꯁꯦ
ꯅꯪ ꯍꯟꯗꯛ ꯍꯟꯗꯛꯁꯦ ꯀꯔꯤ ꯁꯕꯖꯦꯛ ꯂꯧꯔꯦ ꯅꯪꯗꯤ
ꯑꯩ ꯏꯟꯖꯤꯅꯤꯌꯥꯔꯤꯡ ꯑꯣꯏꯅ ꯇꯝꯃꯦ ꯑꯩ
ꯑꯥꯏꯠꯁ ꯃꯤꯗꯤ ꯐꯥꯏꯀꯣ
ꯈꯪꯉꯦꯅ ꯑꯁ ꯇꯝꯃꯅ ꯌꯥꯝ ꯋꯥꯔꯕꯅꯦ ꯑꯩ ꯄꯥꯁ ꯇꯧꯕ ꯉꯝꯒꯗ꯭ꯔ ꯉꯝꯂꯣꯏꯗ ꯈꯜꯂ ꯂꯩ
ꯉꯝꯒꯅꯤꯗ ꯅꯣꯏꯗꯤ ꯂꯥꯏꯔꯤꯛ ꯌꯥꯝ
ꯍꯩꯇꯕꯤ ꯃꯊꯥ ꯁꯥꯕꯁ
ꯎꯝ ꯑꯩꯗꯤ ꯀ꯭ꯂꯥꯁ ꯑꯦꯂꯚꯦꯟ ꯇꯨꯌꯦꯜꯇ ꯁꯥꯏꯟꯁꯔꯒ ꯍꯧꯖꯤꯛ ꯎꯁ ꯑꯥꯔꯠꯁ ꯑꯣꯟꯈ꯭ꯔꯦ
ꯑꯣꯁ ꯑꯇꯣꯞꯄ ꯂꯧ ꯌꯥꯗ꯭ꯔꯣ
ꯂꯥꯏꯔꯤꯛ ꯄꯥꯕ ꯌꯥꯗ꯭ꯔꯦ ꯑꯩꯁꯦ ꯑꯁ ꯈꯪꯗ꯭ꯔꯤ ꯀꯃꯥꯏꯅ ꯇꯧꯁꯦ
ꯆꯞ ꯃꯥꯟꯅꯩ ꯆꯞ ꯃꯥꯟꯅꯩ ꯅꯪ ꯅꯤꯁꯥ ꯄꯥꯏꯕ꯭ꯔꯣ
ꯎꯝ ꯄꯥꯏꯗꯦ
ꯄꯥꯏꯗꯀꯣ
ꯑꯥ
ꯅꯤꯁꯥ ꯄꯥꯏꯗ꯭ꯔꯗꯤ ꯅꯣꯏꯗꯤ ꯌꯥꯔꯝꯅꯤꯗ ꯑꯩꯈꯣꯏꯗꯤ ꯅꯤꯁꯥ ꯀꯔꯤ ꯀꯔꯥ ꯄꯥꯏꯕꯅꯤꯅꯕꯣ
ꯅꯤꯁꯥ ꯄꯁꯨ ꯅꯤꯁꯥ ꯑꯩ ꯇꯣꯜꯂꯤꯗꯗꯤ ꯀꯩꯅꯣ ꯌꯥꯔꯔꯣꯏ
ꯍꯥꯥ
ꯅꯁꯥ ꯄꯥꯏ ꯀꯣ
ꯎꯝ
ꯑꯩꯈꯣꯏꯒꯤ ꯊꯋꯥꯏꯅꯥ ꯇꯝ
ꯍ ꯍꯣꯏ ꯍꯣꯏ
ꯆꯞ ꯃꯥꯟꯅꯩ